ꯀꯩꯗꯧꯔꯤꯅꯣ
ꯍꯤꯞꯄꯒ ꯂꯩꯔꯝ
ꯆꯥꯛꯇꯤ ꯊꯣꯡꯉꯕ
ꯆꯥꯛ ꯊꯣꯡꯗ꯭ꯔꯤ ꯉꯁꯥꯏ ꯅꯪ ꯊꯤꯜꯂꯝꯕ ꯗ ꯅꯪ ꯆꯠꯈ꯭ꯔꯒꯅꯦ ꯀꯩꯅꯣꯗ ꯗꯤ ꯑꯦꯝ ꯌꯨꯗ ꯆꯪꯉꯦ ꯆꯪꯉꯒ ꯑ ꯑꯣꯖꯥꯗ ꯑꯦꯁꯥꯏꯟꯃꯦꯟ ꯄꯤꯔꯝꯃꯒ ꯖꯤ ꯄꯤꯗ ꯑꯃꯨꯛ ꯆꯠ ꯆꯠꯂꯦ ꯆꯠꯂꯒ ꯐꯅ ꯀꯨꯏꯅ ꯑꯥꯗ ꯀꯩꯅꯣꯒꯤ ꯄ꯭ꯔꯖꯦꯟꯇꯦꯁꯟꯒꯤ ꯉꯥꯏꯔꯒ ꯂꯩꯌꯦ
ꯎꯝ
ꯑꯁ ꯀꯩꯅꯣ ꯇꯧꯕꯒ ꯏꯁꯥ ꯏꯁꯥꯁꯦ ꯋꯥꯃꯟꯗꯅꯀꯣ ꯈ꯭ꯋꯥꯡꯗꯩ ꯄꯨꯛꯇꯩꯩ ꯊꯤꯟꯃꯟꯕꯗ ꯑꯗꯨꯗꯒꯤ ꯀꯩꯅꯣ ꯇꯧꯔꯦ ꯑꯃꯨꯛ ꯍꯜꯂꯛꯑꯦ ꯈꯣꯡꯅ ꯕꯖꯥꯔ ꯐꯥꯎꯕ ꯂꯥꯛ ꯑꯦ ꯃꯆꯨ ꯑꯌꯥꯢꯕ ꯀꯩꯅꯣ ꯕꯖꯥꯔ ꯐꯥꯎꯕ ꯖꯤꯄꯤꯗꯒꯤ ꯕꯖꯥꯔ ꯐꯥꯎꯕ
ꯅꯛꯄ꯭ꯔꯣ
ꯅꯛꯑꯦ ꯅꯛꯄꯗꯤ ꯅꯛꯑꯦꯕꯀꯣ ꯑꯗꯨꯗꯨꯒ ꯂꯝ ꯎꯝ ꯂꯝꯕꯤꯗꯨꯁꯨ ꯒꯥꯔꯤ ꯆꯦꯟꯗꯕ ꯂꯝꯕꯤ ꯗꯤ ꯂꯥꯛꯄꯅꯦꯕ ꯅꯛꯑꯦꯕ ꯐꯔꯛ ꯇꯥꯕ ꯑꯣꯏꯕ ꯒꯔꯤ ꯇꯣꯡꯐꯝꯗꯣ ꯑꯗꯨꯗꯤ ꯑꯗꯨ ꯋꯥꯏ ꯑꯩꯅ ꯉꯁꯥꯏ ꯍꯜꯂꯛꯄꯗꯒꯤ ꯍꯤꯞꯄꯗꯨꯅ ꯍꯧꯖꯤꯛꯐꯥꯎꯕ ꯍꯤꯞꯄꯤ ꯑ
ꯑꯣ ꯍꯤꯄꯤꯌꯨ ꯑꯆꯥꯄꯣꯠꯀ ꯆꯥꯔꯛꯇ꯭ꯔꯣ ꯑꯥꯗꯗꯤ ꯊꯧ ꯆꯠꯄꯗ
ꯆꯥꯒꯦ ꯇꯧꯅꯦ ꯋꯥꯃꯟꯗꯅ ꯆꯥꯔꯛꯇꯦ ꯑꯁ ꯌꯨꯝ ꯌꯧꯅꯕ ꯍꯥꯟꯅ ꯑꯝꯇ ꯆꯠꯂꯖꯦꯅ ꯑꯗꯨꯗꯨꯒ ꯁꯤ ꯀꯩꯅꯣꯗꯒꯤ ꯑꯣꯏꯅ ꯑꯩꯈꯣꯏ ꯁꯤꯒꯤ ꯑꯩꯈꯣꯏ ꯁꯤꯗ ꯁꯤꯡꯖꯨ ꯕꯣꯔꯥ ꯌꯣꯟꯐꯝ ꯂꯩꯌꯦꯕꯀꯣ ꯑꯗꯨꯗꯒꯤ ꯀꯤꯂꯤ ꯆꯅꯥꯅꯦ ꯁꯤ ꯁꯤꯡꯖꯨꯅꯦ ꯂꯩꯔꯦ ꯑꯗꯨꯗꯨꯒ ꯔꯦꯟꯠ ꯌꯧꯔꯒ ꯆꯥꯃꯤꯟꯅꯔꯦ
ꯎꯝ
ꯑꯍꯝ ꯑꯗꯨ ꯆꯥꯊꯣꯛꯑꯒ ꯇꯨꯝꯕꯅꯤꯅ
ꯑꯗꯨꯗꯤ ꯅꯨꯡꯗꯥꯡ ꯆꯔꯔꯣꯏ ꯅꯪꯒꯤ ꯀꯩꯅꯣꯗꯣ ꯆꯥ ꯇꯣꯑꯅꯤ ꯁ꯭ꯋꯤꯠ ꯀꯣꯟꯗ
ꯍꯣꯏ ꯑꯗꯨꯔꯥ ꯏꯟꯁꯥꯡꯁꯦ ꯀꯥꯡꯉꯧ ꯉꯧꯊꯣꯛꯄ꯭ꯔꯥ ꯈꯪꯗꯦ ꯌꯦꯔꯨꯝ ꯐꯨꯜꯂ ꯇꯣꯛꯑꯒ ꯅꯠꯇ꯭ꯔꯗꯤ ꯄꯥꯠꯁꯤꯜꯂꯛ ꯑꯅꯤꯑꯕꯀꯣ
ꯀꯥꯡꯍꯧ ꯉꯧꯊꯣꯛꯀꯦꯅ ꯇꯧꯔꯤꯌꯦ ꯅꯠꯇ꯭ꯔꯗꯤ ꯆꯥ ꯅꯠꯇ꯭ꯔ ꯍꯦꯟꯖꯥꯡꯗꯨ ꯄꯥꯃꯨꯏ ꯍꯥꯏꯕ ꯁꯤꯗ ꯍꯋꯥꯏꯒꯁꯦ ꯃꯔꯨ ꯂꯣꯛꯄ ꯌꯥꯅꯤ ꯍꯥꯏꯕ ꯁꯤꯗ ꯑꯩ ꯍꯋꯥꯏꯁꯦ ꯄꯥꯝꯃꯨꯏ ꯍꯥꯏꯕ ꯃꯔꯨ ꯂꯣꯛꯄ ꯌꯥꯅꯤ ꯍꯥꯏꯕ ꯀꯪꯉꯦ ꯍꯥꯏꯕ ꯍꯋꯥꯏ ꯑꯝ
ꯑꯩꯁꯨ ꯔꯖꯅꯥꯅꯦ ꯑꯗꯩ ꯆꯝꯐꯨꯠ ꯍꯋꯥꯏ ꯂꯩꯕꯗꯣ ꯂꯣꯅ ꯀꯪꯁꯤꯜꯂꯦ ꯀꯣꯛ ꯈꯣꯛꯇꯣꯛꯑꯒ ꯊꯝꯍꯧꯗ꯭ꯔꯗꯤ ꯅꯪꯗꯤ ꯀꯌꯥꯝ ꯉꯟꯅ ꯌꯧꯕ
ꯑꯩꯗꯤ ꯗꯨꯝ ꯆꯠꯂꯦ ꯑꯗꯨ ꯇꯣꯡꯉꯛꯑꯒ ꯑꯃꯨꯛ ꯉꯁꯥꯏꯗꯣ ꯒꯥꯔꯤꯗꯣ ꯌꯥꯝ ꯆꯤꯜꯂꯦꯕ ꯈꯪꯉꯕ ꯑꯗꯨꯒꯤ ꯏꯁꯣꯗꯣ ꯑꯃ ꯌꯥꯝ ꯇꯞꯄꯗꯣ ꯑꯣꯏꯌꯦꯕ ꯈꯪꯉꯕ ꯑꯗꯨꯗꯨꯒ ꯌꯥꯝ ꯇꯞꯄꯦ ꯑꯁ ꯃꯇꯦꯛ ꯃꯇꯦꯛ ꯈꯛꯇꯪꯗꯨꯗ ꯍꯥꯏꯗꯤ ꯅꯪ ꯅꯣꯏꯗꯨ ꯀꯩꯁꯨ ꯂꯝꯕꯤꯗꯨ ꯂꯥꯞꯇꯦꯗꯅ ꯑꯞꯇꯨꯗ ꯑꯃ ꯒꯥꯔꯤꯗꯣ ꯌꯥꯝ ꯇ꯭ꯔꯥꯐꯤꯛꯇꯣ ꯌꯥꯝ ꯆꯤꯟꯕꯒꯤ ꯇꯞꯄꯦ ꯇꯞꯄꯒ ꯌꯧꯕꯗꯨꯁꯨ ꯑꯗꯨꯝ ꯈꯔꯗꯤ ꯀꯨꯏꯔꯦ ꯑꯗꯨꯗꯨꯒ ꯑꯁꯤꯒꯤ ꯅꯣꯇꯤꯚꯦꯁꯟ ꯂꯥꯛꯄꯁꯦ ꯌꯥꯝ ꯅꯨꯡꯉꯥꯏꯇꯦ
ꯎꯝ
ꯑꯗꯨꯗꯨꯒ ꯁꯤꯗꯩ ꯑꯃꯨꯛꯀ ꯁꯤ ꯌꯧꯕꯩ ꯑꯃꯨꯛ ꯒꯥꯔꯤ ꯇꯣꯡꯕꯗꯨꯁꯨ ꯑꯃꯨꯛ ꯃꯤꯗ ꯊꯟꯕ ꯑꯃꯨꯛ ꯉꯥꯏꯕꯅꯤꯅ
ꯁꯤꯗ ꯃꯤꯅ ꯀꯣꯜ ꯇꯧꯔꯗꯤ ꯄꯥꯏꯈꯠ ꯄ ꯌꯥꯗꯦꯅꯦ
ꯌꯥꯗꯦ ꯅꯪ ꯌꯥꯗꯦ
ꯃꯤꯗ ꯃꯦꯁꯦꯁ ꯊꯥꯕꯗꯤ ꯌꯥꯕ꯭ꯔꯣ
ꯑꯗꯨ ꯗꯣ ꯑꯩꯉꯣꯟꯗ ꯇꯥꯏꯑꯦꯕ ꯇ꯭ꯔꯣꯛ ꯇ꯭ꯔꯣꯛ ꯇ꯭ꯔꯣꯛ ꯇ꯭ꯔꯣꯛ ꯇ꯭ꯔꯣꯛ ꯍꯥꯏꯅ ꯑꯗꯨ ꯅꯨꯡꯉꯥꯏꯇꯦꯕ
ꯑꯥ
ꯑꯩꯒꯤ ꯐꯣꯟꯒꯤ ꯍꯧꯖꯤꯛꯅꯤ ꯀꯩꯅꯣ ꯂꯥꯛꯄ꯭ꯗꯨꯁꯨ ꯗꯨꯗꯨꯗ ꯅꯉꯣꯟ ꯇꯥꯔꯝꯅꯤ
ꯎꯝ
ꯇꯥꯗ꯭ꯔꯥ ꯑꯗꯨꯃꯥꯏꯅ ꯂꯣꯏ ꯑꯗꯣ ꯑꯩꯅꯕꯨ ꯁꯥꯏꯂꯦꯟ ꯊꯝꯃꯦ ꯁꯥꯏꯂꯦꯟ ꯊꯝꯃꯦ ꯍꯧ ꯖꯤꯝꯒꯤ ꯅꯣꯇꯤꯐꯤꯀꯦꯁꯟꯁꯨ ꯑꯣꯄ ꯊꯝꯁꯤꯟꯕꯅꯦ
ꯂꯥꯎꯠ ꯁꯄꯤꯀꯔꯁꯨ ꯊꯥꯕ ꯌꯥꯗ ꯗ ꯃꯥꯟ ꯗꯩ ꯅꯤꯁꯦ
ꯑꯗꯩ ꯑꯣꯡꯂꯤ ꯁꯤꯗꯨ ꯈꯠꯇꯅꯤꯅ ꯁꯤꯗ ꯅꯥꯀꯣꯡ ꯊꯝꯗ꯭ꯔꯗꯤ ꯈꯔ ꯇꯞꯅ ꯇꯥꯕꯅꯦ
ꯑꯩ ꯃꯦꯁꯦꯁ ꯇꯥꯏꯞ ꯇꯧꯒꯦꯕꯀꯣ ꯇꯥꯕ꯭ꯔꯌꯦꯉꯣꯀꯣ ꯇꯥꯕ꯭ꯔꯥ
ꯇꯥꯗꯦ ꯇꯥꯗꯤꯌꯦ
ꯑꯩ ꯍꯧꯖꯤꯛ ꯇꯥꯏꯞ ꯇꯧꯔꯤꯅꯦꯕ
ꯇꯥꯗꯦ ꯑꯗꯨ ꯅꯪ ꯑꯩꯅ ꯉꯥꯡꯕꯁꯤꯕꯨ ꯇꯥꯕ꯭ꯔꯣ
ꯎꯝ ꯇꯥꯏ
ꯐꯖꯅ ꯇꯥꯕꯔ ꯍꯥꯏꯁꯦ ꯏꯔꯄꯤꯁ ꯍꯥꯞꯄꯔꯣ ꯅꯪ
ꯍꯥꯞꯇꯦ
ꯎꯝ ꯑꯩ ꯏꯌꯔꯄꯤꯁ ꯍꯥꯞꯀꯦ ꯑꯗꯨꯒ ꯅꯉꯣꯟꯗ ꯅꯨꯡꯉꯥꯏꯇꯕ ꯀꯩꯀꯩ ꯇꯧꯕ꯭ꯔꯥ ꯌꯦꯡꯉꯨꯀꯣ ꯍꯥꯏꯗꯤ ꯇꯧꯕꯅꯦꯕ ꯃꯤ ꯑꯃꯅ ꯏꯌꯥꯔꯄꯤꯁ ꯍꯥꯞꯄꯗꯤ ꯃꯤ ꯑꯃꯗ ꯃꯥꯏ ꯃꯈꯣꯟꯁꯦ ꯍꯟꯖꯤꯜꯂ ꯇꯥꯕꯤ ꯑꯗꯨ ꯇꯩꯕꯤ ꯑꯗꯥ ꯇꯧꯕꯤ ꯈ ꯇꯧꯕꯅꯦꯕ ꯑꯩꯉꯣꯟꯗ ꯈꯔ ꯇꯧꯋꯦꯕ ꯑꯝꯇ ꯍꯥꯞꯄꯀꯦ ꯄꯥꯏꯑꯣ ꯑꯁ ꯃꯁꯤ ꯏꯃꯥ ꯀꯥꯏ ꯆꯠꯈ꯭ꯔꯦ ꯉꯁꯥꯏꯗꯣ ꯁꯤꯗꯒꯤ ꯌꯧꯕꯒ ꯑꯩ ꯑꯗꯨꯝ ꯗꯤꯄꯥꯔꯠꯃꯦꯟ ꯆꯪꯉꯦ ꯗꯤꯄꯥꯔꯠꯃꯦꯟ ꯆꯪꯉꯒ
ꯑꯣꯖꯥ ꯑꯣꯖꯥ ꯂꯥꯛꯄꯃꯨꯛ ꯐꯖ ꯀꯨꯏꯅꯉꯥꯏ
ꯎꯝ
ꯀꯩꯅꯣꯁꯦ ꯑꯃꯨꯛ ꯑꯣꯟ ꯇꯧꯔꯝꯗꯔꯤꯁꯦ ꯌꯡꯎꯅꯦ
ꯀꯩꯅꯣ ꯍꯥꯏꯖꯦ
ꯕ꯭ꯂꯨꯇꯨꯠ ꯑꯣꯟ ꯇꯧꯔꯝꯗ꯭ꯔꯤꯕ
ꯍꯧꯖꯤꯛꯀꯤ ꯅꯪꯒꯤ ꯄ꯭ꯔꯣꯖꯦꯛꯁꯦ ꯁꯕꯃꯤꯠ ꯇꯧ ꯂꯣꯏꯔ ꯂꯣꯏꯔꯦ ꯄꯨꯡꯂꯣꯏ
ꯂꯣꯏꯔꯦ ꯑꯩ ꯄꯨꯡꯂꯣꯏ ꯉꯁꯤ ꯑ
ꯑꯣꯐꯤꯁꯇ ꯑꯅꯤ ꯄꯤꯁꯤꯜꯂꯝꯃꯦ ꯑꯩ ꯑꯃ ꯄꯨꯔ ꯂꯥꯛꯑꯦ ꯑꯩ ꯀꯣꯛ ꯆꯤꯛꯄꯗ ꯂꯣꯏꯔꯦ ꯀꯩꯗꯧꯔꯕꯅꯣ ꯈꯪꯗꯦ ꯍꯧꯖꯤꯛ ꯍꯜꯂꯛꯄꯗ ꯑꯩꯅ ꯍꯥꯏꯕ
ꯁꯤꯁꯦ ꯃꯤ ꯃꯤ ꯍꯥꯞꯄꯤꯈꯩ ꯐꯕ꯭ꯔꯣ
ꯌꯥꯏꯑꯦ ꯅꯪꯅꯗꯤ ꯑꯗꯣ ꯃꯤ ꯍꯥꯞꯄ ꯀꯥꯟꯗ
ꯍꯟꯗꯣꯛ ꯍꯟꯖꯤꯟ ꯇꯧꯗꯣꯏꯅꯤꯅ
ꯑꯥ
ꯑꯩ ꯍꯥꯏꯁꯦ ꯈꯪꯕ꯭ꯔꯥ
ꯋꯥ ꯉꯥꯡꯅꯗ꯭ꯔꯗꯤ ꯌꯥꯗꯦ ꯍꯥꯏꯔꯕ
ꯍꯣꯏ ꯋꯥ ꯉ ꯋꯥ ꯉꯥꯡꯅꯕꯅ ꯑꯦꯟꯅ ꯄ꯭ꯔꯥꯏꯌꯣꯔꯤꯇꯤ ꯑꯣꯏꯌꯦꯕ
ꯎꯝ ꯅꯣꯡꯃꯗ ꯃꯣꯏ ꯄꯤꯔꯛꯏꯕ ꯇꯥꯛꯁꯦ ꯀꯌꯥꯃꯨꯛꯀꯗꯤ ꯁꯨꯏ
ꯐꯖꯟꯇ ꯐꯖꯟ ꯇꯥꯗꯦ ꯅꯪ ꯉꯥꯡꯏꯗꯣ
ꯇꯥꯕꯔꯣ
ꯕ꯭ꯂꯨꯇꯨꯠ ꯍꯥꯞꯄꯗꯒꯤ ꯁꯥꯎꯟ ꯄꯤꯁꯤꯟꯈꯔꯦ ꯁꯤ ꯂꯥꯎꯠ ꯏꯁꯄꯤꯀꯔꯁꯨ ꯊꯥ ꯌꯥꯗ ꯃꯥꯜꯂꯦ
ꯁꯤꯁꯦ ꯁꯤꯁ ꯕꯂꯨ꯭ꯇꯨꯠ ꯍꯥꯞꯄꯗꯣ ꯐꯣꯟꯁꯦ ꯏꯅꯥꯛꯇ ꯊꯝꯗ ꯌꯥꯗꯦ ꯇꯥꯔꯕ
ꯑꯥ ꯇꯔꯦ
ꯑ ꯑ ꯕꯂꯨ꯭ꯇꯨꯠ ꯁꯦ ꯍꯥꯞ ꯄꯁꯨꯅꯦ ꯐꯣꯟꯗ ꯏꯅꯥꯛꯇ ꯇꯝꯗꯕ ꯌꯥꯗꯦ ꯃꯣꯏꯁꯦ ꯀꯩꯅꯣꯝ ꯇꯧꯋꯤ ꯑꯗꯨꯅ ꯍꯥꯏꯗꯤ ꯑꯃ ꯅꯪꯒꯤꯗꯣ ꯑꯃ ꯇꯥꯛꯁ ꯑꯃꯁꯨ ꯂꯥꯛꯄ꯭ꯔꯕ꯭ꯔꯥ ꯑꯃ ꯀꯩꯅꯣꯒꯤ ꯇꯥꯛꯁꯇꯣ ꯑꯩ ꯑꯃ ꯋꯥꯍꯩ ꯇꯥꯔ ꯀꯥꯟꯗ ꯍꯟꯗꯣꯛꯄꯤꯗꯣ
ꯑꯧ ꯂꯥꯛ ꯃꯥꯜꯂꯦ
ꯑꯩ ꯑꯩꯅ ꯑꯗꯨꯁꯨ ꯄꯤꯌꯣ ꯍꯥꯏꯕꯅꯦꯕ ꯅꯪ ꯅꯪꯒꯤꯗꯣ ꯑꯗꯨꯁꯨ ꯅꯪꯅ ꯑꯗꯨꯝ ꯉꯝꯃꯤꯈꯩ ꯇꯧꯕ ꯌꯥꯏ ꯌꯦꯕ ꯑꯗꯣ ꯄꯩꯁꯥꯗꯣ ꯆꯪꯉꯥꯛ ꯑꯅꯤꯗꯣ ꯅꯪꯉꯣꯟꯗ ꯂꯩꯔꯦ
ꯎꯝ ꯇꯥꯛꯁꯇꯣ ꯑꯗꯨꯗꯣ ꯃꯥꯟꯅꯔꯕ ꯄꯤꯔꯛꯏꯁꯦ
ꯅꯠꯇꯦ ꯃꯥ ꯅꯠꯇꯦ
ꯎꯝ
ꯃꯉꯣꯟꯗꯗꯤ ꯆꯨꯝꯅ ꯑꯩꯈꯣꯏꯅ ꯋꯥꯗꯣ ꯍꯥꯏꯕ ꯈꯛꯇꯅꯤ
ꯎꯝ
ꯄꯤꯔꯛꯏ ꯖꯦ ꯑꯃꯅ ꯅꯦꯕ ꯈꯪꯉꯥꯕ
ꯑꯆꯥ
ꯑꯗꯣ ꯅꯪ ꯌꯥꯎꯅꯤꯡꯕ ꯂꯩꯔꯁꯨ ꯑꯗꯨꯝ ꯍꯥꯏꯔꯛ ꯑꯣ
ꯁꯤꯗ꯭ꯔꯥꯠ ꯍꯥꯞꯆꯤꯟꯒꯦ ꯇꯧꯅꯦ
ꯍꯥꯞꯆꯜꯂꯨ ꯅꯪ ꯃꯤꯡꯗꯣ ꯄꯜꯂꯛ ꯀꯅꯣ ꯍꯥꯏꯕ ꯎꯝ ꯃꯤ ꯃꯤꯡꯗꯣ ꯃꯤꯡꯒꯨꯝꯕ ꯏꯪꯂꯤꯁꯒꯨꯝꯕ ꯑꯗꯨꯗꯒꯤ ꯑꯁꯤꯒꯤ ꯃꯔꯝꯗ ꯋꯥꯔꯤꯁꯦ ꯃꯌꯥꯝ ꯁꯥꯟꯅꯕꯗꯣ ꯀꯌꯥ ꯀꯗꯧꯗꯕꯅꯦ ꯍꯥꯏꯕ ꯑꯗꯨꯝ ꯑꯇꯣꯞꯄ ꯋꯥꯔꯤ ꯑꯇꯣꯞꯄ ꯍꯥꯏꯗꯤ ꯀꯔꯤ ꯀꯔꯤ ꯗꯨꯗ ꯇꯧꯁꯦ ꯍꯥꯏꯕ ꯈꯪꯉꯕ ꯃꯤ ꯃꯃꯤꯡ ꯌꯥꯝ ꯄꯜ ꯂꯛꯀꯅꯣ ꯁꯤꯗ ꯍꯥꯏꯗꯤ ꯑꯁꯤ ꯑꯩꯈꯣꯏꯅ ꯁꯥꯟꯅꯔꯤꯕ ꯋꯥꯔꯤꯁꯦ ꯃꯤꯅ ꯇꯥꯔꯒ ꯑꯃꯨꯛ ꯍꯟꯗꯣꯛ ꯇꯣꯏꯅꯦꯕ ꯈꯪꯉꯥꯕ
ꯎꯝ
ꯑꯗꯨꯗꯨꯅ ꯃꯤ ꯃꯃꯤꯡꯒꯨꯝꯕ ꯑꯗꯨꯒꯨꯝꯕ ꯄꯟꯒ ꯑꯩꯈꯣꯏꯅ ꯈꯪꯕ ꯃꯤ ꯌꯥꯎꯔꯝꯃꯗꯤ
ꯍꯣꯏ ꯑꯗꯨ ꯕꯨꯗꯤ ꯆꯨꯝꯃꯦ
ꯑꯗꯨꯅ ꯑꯩꯈꯣꯏꯒꯤ ꯏꯟꯐꯣꯗꯣ ꯄ꯭ꯔꯥꯏꯚꯦꯁꯤ ꯊꯝꯕꯒꯤ ꯅꯦꯕ ꯄꯟꯅ ꯔꯛꯀꯅꯣ ꯍꯥꯏꯅꯔꯤꯁꯦ ꯈꯪꯉꯕ
ꯎꯝ ꯎꯝ ꯎꯝ
ꯍꯋꯥꯏꯁꯦ ꯆꯝꯐꯨꯠ ꯍꯋꯥꯏꯁꯤꯁꯨ ꯀꯃꯥꯏꯅ ꯇꯧꯔꯤꯕꯅꯣ ꯈꯪꯗꯦ ꯑꯗꯨꯝ ꯀꯪꯁꯤꯜꯂꯛ
ꯎꯝ ꯍꯥꯏꯗꯤ ꯑꯩꯒ ꯇꯣꯏꯅ ꯋꯥꯔꯤ ꯁꯥꯟꯅꯩꯗꯤ ꯃꯥꯅꯤꯗꯅ
ꯎꯝ
ꯑꯃꯗꯨ ꯑꯣꯏꯗꯅ ꯑꯗꯨꯗꯨꯅ ꯍꯥꯞꯀꯦ ꯍꯥꯏꯕ
ꯍꯥꯞꯄꯣ ꯍꯥꯞꯄꯣ ꯍꯥꯞꯄꯣ ꯑꯗꯨꯒ ꯃꯥꯅꯁꯨ ꯃꯔꯤꯔꯛ ꯑꯩꯅ ꯅꯪꯅꯁꯨ ꯃꯔꯤꯔꯛ ꯇꯧꯔꯣ ꯑꯗꯨꯒ ꯄꯩꯁꯥꯁꯨ ꯈꯔ ꯐꯪꯉꯅꯤ
ꯅꯪꯒ ꯑꯩꯒ ꯁꯥꯟꯅꯕ ꯌꯥꯏꯁꯦ ꯃꯔꯤꯔꯛ ꯈꯛꯇ ꯑꯣꯏꯗꯣꯏꯅꯤꯅꯦ
ꯎꯝ ꯅꯪꯅ ꯑꯩꯉꯣꯟꯗ ꯃꯔꯤꯔꯛ ꯑꯩꯅ ꯅꯪꯉꯣꯟꯗ ꯃꯔꯤꯔꯛ ꯑꯩꯅ ꯅꯪꯉꯣꯟꯗ ꯇꯧꯔꯛꯏꯗꯨꯁꯨ ꯅꯪꯁꯨ ꯐꯪꯗꯣꯏꯅꯦ ꯏꯕꯥꯟꯅꯤꯃꯛ ꯐꯪꯃꯤꯟꯅ ꯗꯣꯏꯕ ꯑꯗꯨꯝ
ꯃꯥꯄꯜꯂꯛ ꯇꯧꯕ ꯌꯥꯏꯅꯦ ꯑꯗꯨꯗꯤ
ꯅꯠꯇꯦ ꯍꯦ ꯅꯤꯄꯥꯜ ꯂꯛ
ꯍꯣꯏ ꯅꯤꯄꯥꯥꯜ ꯍꯥꯏꯕ
ꯅꯪ ꯄ꯭ꯂꯁ ꯍꯩꯇꯕ ꯃꯜꯂꯦ ꯇꯤꯟ ꯖꯟꯅꯕ ꯍꯩ
ꯑꯁ ꯃꯄꯜ ꯅꯤꯄꯥꯟ ꯃꯄꯜ ꯀꯟꯐꯨꯁ ꯑꯣꯏ
ꯑꯩꯖꯦ ꯁꯦ ꯂꯥꯝꯃꯦꯕ ꯉꯁꯤꯁꯦ ꯈꯪꯉꯥꯕ ꯅꯍꯥꯟꯈꯩ ꯁꯨꯃꯥꯏꯅ ꯂꯥꯝꯗꯕꯅꯦ ꯍꯥꯏꯕ ꯑ ꯉꯁꯥꯏꯗꯨꯁꯨ ꯅꯠꯇꯦ ꯅꯠꯇꯦ ꯅꯠꯇꯦ ꯑꯗꯨ ꯑꯩ ꯑꯩꯁꯨ ꯑꯆꯥꯄꯣꯠ ꯆꯥꯏ ꯌꯦꯕ ꯅꯪꯅ ꯑꯆꯥꯄꯣꯠ ꯆꯥꯔꯤꯕ ꯑꯗꯨꯃꯥꯏꯅ ꯈꯪꯉꯕ ꯑꯆꯥꯄꯣꯠꯁꯦ ꯑꯩꯋꯣ ꯑꯩꯈꯣꯏꯁꯦ ꯑꯣꯖꯥꯁꯦ ꯂꯥꯡꯃꯟꯗ꯭ꯔꯦ ꯍꯥꯏꯕꯒꯤ ꯑꯩꯈꯣꯏꯁꯦ ꯑꯆꯥꯥꯄꯣꯁꯦ ꯆꯥꯕꯁꯦ ꯆꯠꯂꯦꯕ ꯑꯆꯥꯄꯣꯠꯆꯥ ꯆꯠꯄꯁꯦ ꯆꯥꯛꯁꯦ ꯂꯥꯝꯃꯦ ꯑꯆꯥꯄꯣꯠꯆꯥ ꯆꯠꯄꯁꯤꯗ ꯑꯃꯨꯛ ꯑꯩꯈꯣꯏꯅ ꯑꯆꯄꯣꯠ ꯆꯥꯕ ꯑꯦꯛ ꯍꯧꯕꯒ ꯑꯣꯖꯥꯁꯦ ꯑꯃꯨꯛ ꯂꯥꯛꯑꯦ ꯁꯤꯅꯦꯕ ꯑꯗꯨꯒꯤ ꯆꯦꯟ ꯇꯣ ꯑꯗꯣ ꯆꯥꯛ ꯑꯆꯥꯄꯣꯠ ꯆꯥꯔꯝꯃꯤꯗꯨꯁꯨ ꯑꯗꯨꯝ ꯍꯧꯒꯠꯂꯒ ꯑꯆꯥꯄꯣꯠ ꯑꯣꯔꯗꯔ ꯇꯧꯕꯗꯨꯁꯨ ꯃꯣꯏꯅ ꯉꯧꯕ ꯍꯧꯗ꯭ꯔꯤ ꯍꯥꯏ ꯃꯣꯏꯁꯨ ꯑꯗꯨꯝ ꯀꯨꯏꯅ ꯄꯨꯊꯣꯛꯇꯕꯤ ꯂꯩꯕꯁꯨ ꯂꯩꯌꯦꯕ ꯑꯗꯨ ꯀꯨꯏꯅ
ꯃꯤꯅꯤꯠ ꯇꯔꯥ ꯇꯥꯈꯤꯗꯧꯔꯦ ꯇꯥꯔꯦ ꯃꯤꯅꯤꯠ ꯇꯔꯥ ꯇꯔꯦ
ꯅꯪ ꯍꯤꯟꯖꯤꯜꯂꯦ ꯑꯗ ꯉꯍꯥꯛꯇꯪ ꯂꯩꯌꯥꯒꯤꯅꯤꯌꯦ
ꯃꯤꯅꯤꯠ ꯇꯔꯥꯃꯥꯊꯣꯏꯐꯧ ꯂꯩ ꯍꯥꯏꯕ
ꯎꯝ ꯀꯌꯥ ꯁꯨꯔꯦ ꯑꯪ ꯃꯤꯅꯤꯠ ꯇꯔꯥꯃꯊꯣꯢ ꯑꯗꯥꯏꯃꯨꯛ ꯌꯈꯤꯅꯤ ꯑꯗꯨꯒ ꯑꯗꯨꯒ ꯅꯪꯅ ꯑꯃꯨꯛ ꯉꯥꯍꯥꯛ ꯃꯤꯅꯤꯠ ꯇꯔꯥꯃꯨꯛ ꯀꯨꯟ ꯃꯤꯅꯤꯠ ꯃꯤꯅꯤꯠ ꯇ꯭ꯔꯥꯉꯥꯃꯨꯛ ꯂꯩꯔ ꯑꯃꯨꯛ ꯇꯧꯔꯛꯑꯣ
ꯑꯣꯀꯦ ꯑꯣꯀꯦ
ꯎꯝ ꯊꯃꯣ ꯊꯃꯣ ꯍꯋꯥꯏ ꯊꯣꯡꯗꯧ
ꯑꯩ ꯍꯦꯟꯖꯤꯜꯂꯦ